ꯍꯂꯣ꯫
ꯇꯥꯏꯌꯦ꯫ ꯇꯥꯕ꯭ꯔꯣ꯫
ꯍꯜꯂꯣ ꯍꯣꯏ ꯇꯥꯏꯌꯦ꯫
ꯇꯥꯏꯀꯣ ꯀꯔꯤ ꯏꯟꯁꯥꯡ ꯆꯥꯔꯦꯒ ꯆꯥꯗ꯭ꯔꯤꯌꯦ ꯅꯪꯗꯤ ꯆꯥꯔꯤꯕ꯭ꯔꯣ꯫ ꯀꯔꯤꯒꯤꯅꯣꯅꯦ ꯍꯧꯖꯤꯛꯀꯥꯟꯁꯤ ꯃꯤ ꯈꯨꯗꯤꯡꯃꯛ ꯁꯧꯒ꯭ꯔꯤ ꯆꯥꯕꯁꯦ ꯑꯩꯈꯣꯏꯗꯤ ꯁꯧꯒꯔꯤ ꯅꯠꯇꯦ ꯑ ꯆꯤꯡꯒꯤ ꯌꯦꯟꯁꯥꯡꯗꯣ ꯑꯃꯨꯛ ꯑ ꯀꯔꯤꯍꯥꯏꯖꯤꯔ꯫ ꯆꯤꯡꯒꯤ ꯕ꯭ꯔꯤꯟꯖꯥꯟ ꯅꯠꯇꯕ ꯑꯄꯤꯛꯄ ꯑꯃ ꯂꯩꯌꯦ꯫
ꯍꯣꯏ ꯍꯣꯏ ꯍꯣꯏ ꯎꯝ ꯈꯥꯃꯦꯟ ꯑꯈꯥꯕ꯫
ꯅꯠꯇꯦ ꯈꯤꯃꯦꯟ ꯑꯁꯥꯕ ꯅꯠꯇꯦ꯫ ꯈꯤꯃꯦꯟ ꯑꯈꯥꯕ ꯍꯥꯏꯕ ꯇꯥꯔꯦꯗ ꯑꯀꯈꫭꯏ꯫ ꯑꯗꯨ ꯊꯣꯡꯉꯦ ꯑꯗꯨꯒ ꯌꯦꯟ ꯑꯃ ꯊꯣꯡꯉꯤ ꯑꯩꯅ ꯊꯣꯡꯕ ꯅꯠꯇꯦ ꯑꯩꯒꯤ ꯏꯃꯥꯅ ꯊꯣꯡꯕꯅꯤ꯫
ꯅꯈꯣꯏꯗꯤ꯫
ꯅꯪ ꯊꯣꯡꯗꯕꯤꯗ ꯀꯔꯤꯒꯤ ꯅꯃꯥꯕꯨ ꯊꯣꯡꯍꯟꯕ꯭ꯔꯥ꯫
ꯑꯁ ꯃꯥ ꯊꯣꯡꯒꯦ ꯍꯥꯏꯕꯅꯤꯅꯦ ꯌꯥꯗꯕꯀꯣ ꯑꯩ ꯊꯣꯡꯒꯦ ꯍꯥꯏꯔꯤ꯫
ꯅꯪ ꯊꯣꯡꯕꯗꯣ ꯍꯦꯛ ꯍꯦꯛꯇ ꯍꯥꯎꯇꯕ ꯃꯥꯜꯂꯤꯗ꯫ ꯑꯗꯨ ꯋꯥꯔꯤ
ꯑꯁꯤ ꯅꯠꯇꯦ ꯉꯔꯥꯡ ꯅꯍꯥꯟ ꯀꯣ ꯑꯩꯈꯣꯏ ꯑꯥ ꯉꯔꯥꯟ ꯑꯩꯈꯣꯏꯒꯤ ꯏꯁꯇꯔ ꯁꯟꯗꯦ ꯅꯨꯃꯤꯠꯇ ꯃꯥꯅꯥ ꯑ ꯑꯩ ꯄ꯭ꯔꯊꯅꯥ ꯇꯧꯕ ꯆꯠꯂꯒꯦ ꯅꯪꯅ ꯊꯣꯡꯕꯤꯌꯨ ꯍꯥꯏꯔꯒ ꯑꯩꯉꯣꯟꯗ ꯑꯗꯨ ꯑꯩ ꯊꯣꯡꯉꯦ ꯑꯗꯨ ꯊꯣꯡꯕ ꯃꯇꯝꯗ ꯃꯥ ꯀ ꯍꯥꯏꯁꯦ ꯑꯁ ꯅꯪꯒꯤ ꯈꯨꯠꯁꯦ ꯌꯥꯝ ꯍꯥꯎꯋꯦ ꯍꯥꯏꯅꯤꯀꯣ
ꯎꯝ
ꯑꯗꯨ ꯍꯥꯏꯌꯦ ꯑꯗꯨꯕꯨ ꯑꯩ
ꯑꯗꯨꯒ ꯑꯃꯨꯛꯀꯗꯤ ꯆꯥꯅꯤꯡꯗꯦ ꯍꯥꯏꯕ꯭ꯔꯥ
ꯑꯁ ꯌꯥꯝ ꯍꯥꯎꯋꯦ ꯍꯥꯎꯌꯦ
ꯑꯗꯨ ꯌꯥꯝ ꯍꯥꯎꯔꯗꯤ ꯑꯃꯨꯛꯀ ꯊꯣꯡꯍꯟꯒꯗꯧꯕꯅꯦ ꯑꯗꯣ ꯀꯔꯤꯒꯤꯔꯀꯣ ꯃꯥꯁꯦ
ꯃꯥ ꯍꯥꯏꯔ‌ꯦ ꯍꯥꯎꯋꯦ ꯍꯥꯏꯌꯦ ꯑꯗꯨꯕꯨ ꯇꯁꯦꯡꯅ ꯍꯥꯎꯋꯦ ꯍꯥꯏꯕ꯭ꯔꯥ ꯑꯗꯨ ꯈꯪꯗꯦ
ꯇꯁꯦꯡꯅꯗꯤ ꯍꯥꯎꯗꯕ ꯃꯥꯜꯂꯦꯗ ꯑꯁꯤꯁꯦ
ꯈꯪꯗꯦ ꯑꯗꯨꯕꯨ ꯃꯥꯗꯤ ꯌꯥꯝꯅ ꯍꯥꯏꯕꯀꯣ ꯑꯗꯨꯒꯤꯅꯤ
ꯎꯝ ꯁꯨꯃꯥꯏꯅ ꯍꯥꯏꯔꯒ ꯅꯪ ꯉꯁꯤ ꯊꯣꯡꯕ ꯌꯥꯕꯅꯦꯕ ꯉꯁꯤ ꯅꯨꯃꯤꯠꯁꯦ ꯑꯗꯨꯗ ꯅꯪ ꯊꯣꯡꯍꯟꯗꯕ ꯑꯁꯤꯁꯤ ꯀꯩꯅꯣꯝꯃ ꯆꯤꯡ ꯅꯥꯒꯗꯧꯕ ꯂꯩꯌ‌ꯦ
ꯃꯥ ꯊꯣꯡꯅꯤꯡꯉꯤ ꯍꯥꯏꯕ ꯍꯥꯏꯕꯗꯣ
ꯑ ꯆꯤꯡꯅꯗꯕ ꯉꯝꯗꯦ ꯑꯁꯤꯁꯦ
ꯍꯥꯏ ꯍꯧꯖꯤꯛꯁꯤ ꯍꯣꯏ ꯃꯥꯅꯤ ꯍꯥꯏꯕ ꯇꯥꯔꯦ
ꯀꯥꯟꯗ ꯅꯪ ꯒ꯭ꯌꯥꯟ ꯈꯔ ꯇꯥꯔꯛꯄ꯭ꯔꯥ
ꯍꯣꯏ ꯇꯥꯔꯦ ꯇꯥꯏꯌ‌ꯦ ꯇꯥꯏ ꯑꯗꯨꯗꯤ ꯅꯪꯔꯝꯁꯤꯗꯤ
ꯍꯣꯏ ꯏꯅꯥ ꯑꯩꯅ ꯊꫭꯡꯗꯦ ꯑꯩꯁꯨ ꯏꯅꯥꯎ ꯅꯨꯨꯄꯥꯅ ꯊꫭꯡꯉꯦ
ꯎꯝ ꯑꯗꯨꯗꯤ ꯅꯈꯣꯏꯁꯦ ꯌꯨꯝꯗ ꯂꯩꯇꯕ ꯃꯥꯜꯂꯦ ꯍꯥꯏꯕꯗꯤ ꯆꯤꯡꯒꯨꯝꯕꯀꯣ
ꯍꯣꯏ ꯆꯤꯡꯗ ꯂꯩꯕꯅꯦ ꯑꯗꯨꯒ ꯎꯝ ꯉꯁꯤꯁ‌ꯦ ꯑꯩ ꯈꯔ ꯊꯦꯡꯅ ꯂꯥꯛꯄꯀꯣ ꯑꯗꯨꯒꯤ ꯏꯅꯥꯎꯅꯄꯥꯅ ꯆꯥꯛ ꯌꯦꯟꯁꯥꯡ ꯊꫭꯡꯉꯝꯕ ꯌꯥꯝ ꯐꯥꯕ ꯋꯥꯅꯤꯅꯦ ꯅꯪ ꯅꯅꯥꯎ ꯅꯨꯄꯤ ꯂꯩꯕ꯭ꯔꯥ
ꯑꯩꯔꯣ
ꯑꯥ
ꯂꯩꯌꯦ ꯑꯅꯤ
ꯑ ꯑꯗꯨ ꯑꯣꯏꯔꯗꯤ ꯏꯅꯥꯎꯅꯨꯄꯥꯕꯨ ꯄꯤꯒꯦ
ꯑ ꯍꯣꯏ
ꯃꯗꯤ ꯃꯕꯨꯛ ꯌꯥꯝ ꯐꯕꯅꯦ
ꯄꯤꯌꯣ ꯀꯩꯁꯨ ꯀꯥꯏꯗꯦ ꯑꯩꯁꯨ ꯀꯩꯁꯨ ꯀꯥꯏꯗꯦ ꯄꯤꯌꯣ
ꯆꯥꯛ ꯌꯦꯟꯁꯥꯡꯁꯨ ꯊ‌ꯣꯡꯕ ꯌꯥꯝ ꯍꯩꯕꯅꯦ
ꯑꯗꯨꯒꯨꯝꯕ ꯅꯨꯄꯥꯁꯤꯡꯅ‌ꯦ ꯅꯨꯄꯤꯁꯤꯡ ꯄꯥꯝꯕꯗꯣ
ꯎꯝ ꯑꯗ‌ꯣ ꯃꯥ ꯃꯥꯁ‌ꯦ ꯑꯗꯨꯝ ꯏꯌꯥꯗꯤ ꯌꯥꯕꯅꯦ ꯃꯁꯛ ꯀꯁꯨ ꯊꯤꯗꯦ
ꯑꯗ‌‌ꯣ ꯃꯁꯥꯛ ꯊꯤꯖꯤꯗꯤ ꯅꯪꯒꯤ ꯏꯅꯥꯎ ꯅꯨꯄꯥꯁꯦ ꯃꯁꯥꯛ ꯐꯖꯔꯗꯤ ꯅꯪꯁꯨ ꯃꯁꯥꯛ ꯌꯥꯝ ꯐꯖꯒꯅꯤ ꯍꯤ
ꯑꯁ ꯃꯥꯅꯀꯣ ꯐꯖꯕꯗꯣ ꯂꯣꯏꯅꯃꯛ ꯂꯧꯈ꯭ꯔꯕ ꯑꯗꯨꯒꯤꯅꯤꯅꯦ ꯐꯔꯛ ꯇꯥꯕ
ꯑꯍꯥꯟꯕꯅ ꯅꯠꯇꯦ ꯑꯍꯥꯟꯕꯅ ꯐꯖꯔꯗꯤ ꯃꯈꯥꯗ ꯁꯤꯡꯁꯨ ꯐꯖꯒꯅꯤ ꯌ‌ꯦ
ꯅꯇ‌ꯦ ꯑꯍꯥꯟꯕꯁꯤꯡꯁꯦ ꯁꯤ ꯂꯣꯏꯅ ꯃꯥꯅ ꯐꯤꯜꯇꯔ ꯇꯧꯕꯤꯕ ꯀꯣ
ꯅꯠꯇ‌ꯦꯗ ꯃꯗꯨꯗꯤ
ꯐꯠꯇꯕ ꯂꯣꯏꯅ ꯃꯛꯇꯣ ꯂꯧꯕꯤꯈ꯭ꯔꯕ ꯑꯗꯨꯒꯤ ꯑꯁ ꯃꯣꯏ ꯂꯥꯁꯁꯤꯡꯗꯤ ꯑꯗꯨꯝ ꯐꯕ ꯊꯣꯛꯄ ꯑꯗꯨꯏꯅ‌ꯦ
ꯑꯗ‌ꯣ ꯍꯣꯏ ꯃꯤ ꯍꯥꯏꯕꯗ ꯁꯨꯃꯥꯏ ꯍꯥꯏꯕꯅ‌ꯦ ꯑꯗꯨꯕꯨ ꯅꯪꯒꯤꯗꯤ ꯁꯨꯃꯥꯏ ꯇꯧꯔꯣꯏ
ꯑꯦ ꯋꯥꯔꯤꯖꯤꯗꯤ ꯅꯨꯡꯉꯥꯏꯔꯛꯀ ꯗ‌ꯧꯔꯦꯗ
ꯑꯗꯨꯅꯦ ꯃꯤ ꯑ
ꯁꯤꯗꯁꯨ ꯍꯥꯎꯔꯛꯀꯗꯧꯔꯦ
ꯍꯣꯏ ꯉꯁꯥꯡ ꯉꯁꯥꯡꯕꯨꯗꯤ ꯍꯥꯎꯋꯦ ꯑꯗꯨꯕꯨ ꯌꯦꯟꯁꯥ ꯕ꯭ꯔꯣꯏꯂꯔꯁꯦ ꯆꯥꯃꯟꯕꯒꯤ ꯆꯥꯅꯤꯡꯗꯔ‌ꯦꯕ
ꯑꯁ ꯑꯗꯨ ꯑꯣꯏꯔꯗꯤ ꯆꯤꯡꯒꯤ ꯆꯤꯡꯒꯤ ꯆꯥꯎꯑ‌ꯣꯅ ꯑꯃꯨꯛꯀ ꯆꯤꯡꯒꯤ ꯌꯦꯟ ꯑꯈ‌ꯣꯏ ꯂ‌ꯣꯀ‌ꯦꯜꯒꯤ ꯑ
ꯑꯗꯨ ꯐꯪꯗꯕ ꯍꯧꯖꯤꯛ ꯑꯃ ꯑꯩꯈ꯭ꯣꯏ ꯂꯩꯕ ꯃꯐꯝꯗ ꯑꯩꯁꯨ ꯇꯝ ꯄꯥꯛꯅ ꯂꯩꯕ ꯇꯝꯄꯥꯛ ꯍꯥꯏꯕꯗꯤ ꯅꯪꯈꯣꯏꯅ ꯂꯩꯕ ꯇꯝꯄꯥꯛ ꯄꯥꯛ ꯅꯠꯇꯕ ꯑꯇꯣꯞꯄ ꯇꯝꯄꯥꯛꯅ‌ꯦ ꯀꯣ
ꯍꯩꯄꯥ ꯍꯥꯏꯔꯛ ꯍꯣꯏ ꯌꯥꯗ꯭ꯔꯣ ꯑꯩ ꯊꯥꯕꯤꯒꯗ‌ꯧꯕꯅꯤꯅꯦ ꯚꯦꯀ꯭ꯌꯨꯝ ꯁꯤꯜ ꯇꯧꯔꯒ ꯀꯣ ꯄꯦꯛꯀꯦꯠ ꯇꯧꯔꯒ ꯄꯣꯁ ꯑꯣꯐꯤꯁꯇꯔ ꯄꯣꯁꯇꯔꯥ ꯀꯔꯤꯗꯔꯥ ꯊꯥꯕ ꯌꯥꯕ ꯃꯐꯝꯅꯤ ꯊꯥꯕꯤꯒꯗꯕꯅꯤꯅꯦ
ꯍꯣꯏ ꯏꯁ꯭ꯄꯤꯠ ꯄ꯭ꯔꯣꯖꯔ ꯊꯥꯕꯤꯌꯣ ꯑꯩ ꯑꯩꯈꯣꯏꯒꯤ ꯌꯨꯝꯁꯦ ꯑꯩ ꯏꯁꯄꯤꯠ ꯄꯣꯁꯒ ꯌꯥꯝꯅ ꯂꯥꯞꯇꯦꯕ ꯃꯤꯅꯤꯠ ꯃꯉꯥꯒꯨꯝꯅ ꯆꯠꯀꯅꯤ ꯑꯗꯨꯅꯤ ꯑꯗꯨ ꯊꯥꯕꯤꯌꯣ ꯑꯩ ꯂꯥꯛꯑꯒ ꯍꯌꯦꯡꯒꯨꯝꯕ ꯊꯥꯕꯤꯌ‌ꯣ ꯑꯩ ꯂꯧꯍꯧꯕ ꯂꯥꯛꯑꯒꯦ
ꯍꯣꯏ ꯍꯣꯏ ꯊꯥꯑ‌ꯣ ꯊꯥꯑ‌ꯣ ꯊꯥꯥꯁꯤ ꯊꯥꯥꯁꯤ
ꯍꯌꯦꯡ ꯍꯥꯏꯕ ꯏꯜꯂꯨ ꯀ‌ꯣ ꯒꯤꯔꯤꯁ ꯌꯥꯝ ꯍꯥꯥꯎꯅꯤꯅ‌ꯦꯍ‌‌ꯦ
ꯃꯈꯣꯏꯒꯤ ꯃꯍꯤꯗꯨ ꯑꯁ ꯃꯍꯤ ꯃꯍꯤꯗꯒꯤ ꯈ꯭ꯋꯥꯏꯅ ꯌꯥꯝ ꯍꯥꯎꯋꯦꯗ
ꯍꯣꯏ ꯃꯥꯒꯤ ꯃꯄꯨꯝꯗꯨꯗꯤ ꯈꯔ ꯀꯟꯕꯅꯤ
ꯍꯣꯏ ꯑꯗꯨꯣ ꯃꯍꯤꯗ ꯑꯁ ꯊꯥꯛꯑꯒ ꯇꯨꯝꯃꯗꯤ ꯍꯌꯦꯡ ꯍꯧꯒꯠꯄ ꯉꯝꯃꯔꯣꯏ ꯇꯨꯝꯅꯤꯡꯕꯒꯤ
ꯑꯗꯨ ꯎ ꯅꯪꯁꯦ ꯀꯩꯅꯣ ꯇꯧꯗ꯭ꯔꯁꯨ ꯅꯪ ꯅꯪ ꯃꯍꯤ ꯊꯥꯛꯑꯣ ꯑꯩ ꯃꯄꯪꯖꯒꯦ ꯃꯍꯤꯗꯣ ꯈꯛꯇ ꯊꯝꯕꯤꯒꯦ
ꯀꯩꯁꯨ ꯀꯥꯏꯗꯦ ꯑ ꯑꯗꯨ ꯃꯆꯨꯁꯨ ꯌꯥꯏ ꯍꯥꯏꯕꯗꯤ ꯃꯥꯒꯤ ꯃꯍꯥꯎꯁꯦ ꯂꯣꯏꯅꯃꯛ ꯃꯍꯤꯗ ꯆꯠꯀꯅꯤꯅꯦ
ꯎꯝ
ꯃꯍꯤꯗ ꯆꯠꯀꯅꯤ ꯑꯗꯣ ꯆꯞ ꯆꯥꯔꯒ ꯃꯍꯤꯗꯣ ꯐꯖꯅ ꯁꯦꯝꯂꯒ ꯂꯣꯏꯅꯃꯛ ꯃꯥꯒꯤ ꯃꯍꯥꯎꯗꯣ ꯂꯧꯊꯣꯛꯑꯒ ꯊꯥꯛꯀꯗꯧꯕꯅꯤꯕ
ꯎꯝ
ꯑꯗꯨꯒꯅꯤ ꯇꯨꯝꯃꯤꯔꯣ
ꯇꯨꯝꯗ꯭ꯔꯤꯍꯦ ꯕꯣꯜ ꯌꯦꯡꯅꯤꯡꯉꯥꯏꯒꯤ ꯇꯨꯝ ꯇꯨꯝꯍꯧꯁꯤꯔꯥ
ꯑꯣ ꯑꯣ ꯉꯁꯤꯁꯦ ꯑꯩ ꯅꯪ ꯇꯨꯝꯃꯗꯤ ꯕꯣꯔ ꯌꯦꯡꯕ ꯌꯥꯔꯔꯣꯏ ꯉꯁꯤꯁꯦ ꯌꯥꯝ ꯉꯜꯂꯤ ꯃꯈꯣꯏꯅ ꯁꯅꯥꯒꯗꯕꯗꯣ
ꯀꯔꯤ ꯅꯜꯂꯁꯨ ꯑꯗꯨꯝ
ꯍꯧꯖꯤꯛ ꯇꯨꯝꯃꯗꯤ ꯍꯣꯏ ꯑꯗꯨꯅꯤ ꯑꯗꯨꯕꯨ ꯍꯧꯖꯤꯛ ꯇꯨꯝꯃꯗꯤ ꯀꯩꯗꯧꯉꯩ ꯍꯧꯒꯠꯀꯅꯤ ꯑꯗꯨꯅꯦꯕ
ꯅꯈꯣꯏ ꯌꯨꯝꯗ ꯌꯦꯡꯗ꯭ꯔꯣ ꯅꯈꯣꯏꯗꯤ
ꯌꯦꯡꯉꯅꯤꯅ
ꯑꯗꯨꯅꯤ ꯍꯧꯖꯤꯛꯀꯥꯟꯁꯤ ꯑꯁ ꯌꯦꯡꯕ ꯉꯝꯗ꯭ꯔꯦ ꯃꯤꯁꯤꯡꯁꯦ ꯀꯞꯂꯒ ꯀꯞꯂꯒ ꯂꯩꯌꯦ ꯇꯥꯕ꯭ꯔꯣ
ꯀꯞ ꯎꯝ ꯀꯞꯅꯤꯡꯉꯥꯏ ꯂꯩꯇꯦꯗ ꯁꯤꯗ
ꯑꯇꯣꯞꯄ ꯑꯩ ꯃꯤꯁꯤꯡ ꯀꯞꯑꯦ ꯍꯣꯏ ꯆꯨꯝꯃꯦ ꯑꯗꯨꯕꯨ ꯃꯤꯁꯤꯡꯁꯦ ꯀꯞꯂꯒ ꯂꯩꯌꯦ ꯍꯥꯏꯕꯤ ꯍꯥꯏꯕꯗꯤ ꯃꯈꯣꯏꯅ ꯃꯈꯣꯏꯅ ꯁꯞꯄꯣꯔꯠ ꯇꯧꯕ ꯁꯅꯥꯕꯁꯤꯡꯗꯣ ꯑꯗꯨꯁꯤꯡꯗꯨ ꯃꯈꯣꯏ ꯑꯗꯨꯒꯤ ꯑꯩꯈꯣꯏꯅ ꯄꯝꯖꯕꯤ ꯑꯩꯈꯣꯏꯅ ꯄꯥꯝꯖꯕ ꯃꯈꯣꯏꯗꯣ ꯉꯝꯗ꯭ꯔꯦ ꯍꯥꯏꯅ ꯀꯞꯂꯒ ꯂꯩꯕ
ꯎꯝ
ꯑꯗꯨ ꯑꯉꯥꯡꯁꯨ ꯑꯍꯟꯁꯨ ꯁꯨꯃꯥꯏ ꯇꯧꯋꯦ ꯈꯪꯗ꯭ꯔꯦ
ꯐꯨꯗꯠꯁꯤꯔꯥ
ꯑꯗꯨꯃꯥꯏꯅ ꯇꯧꯕ ꯍꯦꯛꯑꯣ ꯍꯦꯟꯅ ꯐꯔꯅꯤꯗ
ꯑꯃꯨꯛꯀ ꯍꯦꯟꯅ ꯀꯞꯎꯗꯕꯀꯣ ꯑꯗꯨꯒꯤ ꯍꯦꯟꯅ ꯀꯞꯂꯁꯅꯨ ꯑꯩ ꯍꯦꯛ ꯀꯞꯄ ꯍꯩꯗꯤꯍꯦ
ꯑꯩ ꯇꯝꯕꯤꯒꯦ ꯅꯠꯇ꯭ꯔꯗꯤ
ꯀꯥꯞꯅꯤꯡꯉꯤꯗꯤ ꯚꯤꯛꯁ ꯀꯨꯝꯕ ꯐꯨꯁꯨ ꯀꯞꯂ ꯑꯩ ꯀꯞꯄ ꯍꯩꯇꯦ
ꯌꯦ
ꯀꯞꯄ ꯍꯩꯇꯦ ꯅꯥꯕꯗꯤ ꯅꯥꯒꯅꯤ ꯀꯞꯄ ꯍꯩꯇꯦ
ꯚꯤꯛꯁ ꯀꯨꯝꯕ ꯂꯧꯔꯒ ꯀꯣ ꯑꯩ ꯑꯩꯈꯣꯏꯒꯤ ꯃꯤ
ꯑꯥ
ꯚꯤꯛꯁꯀꯨꯝꯕ ꯑꯩꯈꯣꯏꯒꯤ ꯑꯩꯒꯤ ꯃꯤꯗ ꯑꯦꯄ꯭ꯂꯥꯏ ꯇꯧꯔꯗꯤ ꯀꯨꯝꯊꯥꯔꯛꯀꯅꯤ ꯑꯗꯨꯕꯨ ꯃꯅꯨꯡꯗꯤ ꯆꯪꯉꯔꯣꯏꯕ
ꯑꯗꯨꯅꯤ ꯍꯣꯔꯦꯟ ꯑꯩ ꯍꯦꯂꯤꯀꯣꯞꯇꯔꯗ ꯄꯥꯏꯔꯒ ꯂꯥꯛꯀꯦ ꯕꯣꯜ ꯌꯦꯡꯅꯤꯡꯉꯥꯏ
ꯍꯣꯏ ꯂꯥꯛꯑꯣ ꯑꯁ ꯑꯩꯅꯀꯣ ꯅꯪꯒꯤ ꯍꯦꯂꯤꯀꯣꯞꯇꯔꯗꯣ ꯅꯣꯡꯅ ꯊꯣꯡ ꯊꯣꯡꯒꯥꯏꯒꯦ
ꯍꯣꯏ ꯑꯩ ꯌꯧꯕ ꯃꯇꯝꯗ
ꯑꯁꯤꯅꯅꯦꯅꯀꯣ ꯎꯝ ꯑꯁꯤꯗꯅꯦ ꯑꯁꯤꯗ ꯈꯥꯝꯃꯣ ꯍꯥꯏꯅ ꯅꯣꯡꯅ ꯊꯣꯝꯒꯦ
ꯑꯗꯨ ꯅꯠꯇꯗꯤ ꯁꯝꯃꯔꯦꯟꯒꯨꯝꯕꯗ‌ ꯂꯥꯛꯀꯦ ꯁꯝꯃꯔꯦꯟꯗꯁꯨ ꯌꯥꯏ ꯂꯥꯛꯄ ꯇꯥꯕ꯭ꯔꯣ ꯇꯥꯕ꯭ꯔꯣ ꯇꯥꯕ꯭ꯔꯣ ꯑꯗꯨꯒꯤꯅꯦ ꯍꯧꯖꯤꯛꯀꯥꯟꯁꯦ ꯇꯥꯕ꯭ꯔꯣ